ꯑ ꯍꯥꯏꯦ
ꯑ ꯀꯩꯗꯧꯔꯝꯃꯤꯒꯦ ꯅꯨꯡꯉꯥꯏꯔꯤꯕ꯭ꯔꯣ ꯀꯝꯗꯧꯔꯤꯒꯦ ꯅꯪꯕꯨꯣ ꯈꯪꯗꯦ ꯅꯪꯗꯣ ꯎꯗꯕꯁꯨ ꯌꯥꯝꯅ ꯀꯨꯏꯔꯦ ꯌꯥꯝꯅ ꯎꯅꯤꯡꯉꯦ ꯍꯥꯏꯗꯤ ꯅꯪ ꯑꯩꯅ ꯄꯨꯜꯂꯛꯇ꯭ꯔꯤꯁꯦ ꯌꯥꯝꯅꯗꯤ ꯀꯨꯏꯔꯕ ꯃꯥꯜꯂꯦ ꯑꯗꯨꯒꯤ ꯅꯪꯗꯣ ꯀꯃꯥꯏꯅ ꯇꯧꯔꯤꯒꯦꯅ ꯈꯪꯗꯕꯒꯤ ꯑꯩꯗꯣ ꯊꯧꯔꯛꯏꯅꯦ ꯑꯩꯁꯨ ꯌꯥꯝꯅ ꯄꯪꯂꯩꯗ ꯂꯩꯔꯤ ꯈꯪꯗꯦ ꯀꯃꯥꯏꯅ ꯍꯥꯏꯗꯣꯏꯅꯣ ꯅꯨꯡꯉꯥꯏꯔꯤ ꯍꯥꯏꯗꯣꯏꯔꯥ ꯅꯨꯡꯉꯥꯏꯗꯦ ꯍꯥꯏꯗꯣꯏꯔꯥ ꯑꯩꯗꯣ ꯒ꯭ꯌꯥꯟꯁꯨ ꯇꯥꯗ꯭ꯔꯦ ꯑꯗꯣ ꯅꯪꯒꯤ ꯅ ꯄꯥꯎꯗꯣ ꯇꯥꯗꯕ ꯌꯥꯝꯅ ꯀꯨꯏꯔꯕꯒꯤ ꯅꯪꯗꯣ ꯁꯨꯝ ꯌꯥꯝ ꯅꯤꯡꯁꯤꯡꯉꯦ ꯍꯧꯖꯤꯛꯀꯥꯟꯗꯣ ꯀꯨꯏꯅ ꯎꯅꯔꯛꯇ꯭ꯔꯕꯒꯤ ꯑꯗꯨꯒꯤ ꯅꯪꯉꯣꯟꯗ ꯀꯣꯜ ꯇꯧꯔꯛꯑꯒ ꯅꯪꯒꯤ ꯋꯥꯔꯤ ꯈꯔ ꯇꯥꯅꯤꯡꯉꯤꯅꯦ ꯑꯗꯣ ꯀꯃꯥꯏ ꯇꯧꯔꯤꯒꯦ ꯅꯪꯕꯨ
ꯑꯩꯁꯨ ꯑꯗꯨꯝ ꯅꯨꯡꯉꯥꯏꯔꯤꯌꯦ ꯑꯩꯁꯨ ꯅꯪꯗꯣ ꯍꯟꯇꯛ ꯅꯤꯡꯁꯤꯡꯉꯒ ꯂꯩꯔꯝꯃꯤꯅꯦ ꯅꯪ ꯀꯔꯝ ꯅꯪꯗꯤ ꯀꯔꯝ ꯀꯔꯝ ꯄꯥꯜꯂꯤ ꯑꯗꯨꯝ ꯅꯨꯡꯉꯥꯏꯔꯤꯕ ꯅꯠꯇ꯭ꯔꯥ ꯍꯧꯖꯤꯛꯅ ꯀꯔꯤ ꯀꯔꯤ ꯇꯧꯔꯤ ꯃꯇꯝ ꯑꯃꯗ ꯑꯩꯈꯣꯏꯅ ꯑꯥꯗ ꯂꯥꯏꯔꯤꯛ ꯇꯝꯕꯤꯕꯒꯤ ꯂꯩꯃꯤꯟꯅꯔꯛꯄꯗꯣ ꯌꯥꯝ ꯅꯤꯡꯁꯤꯡꯉꯦ ꯍꯧꯖꯤꯛꯁꯦ ꯌꯥꯝ ꯅꯨꯡꯉꯥꯏꯌꯦ ꯑꯗꯨꯒ ꯑꯃꯨꯃꯨꯛꯁꯨ ꯀꯞꯅꯤꯡꯕꯁꯨ ꯐꯥꯎꯋꯦ
ꯑꯩꯁꯨ ꯑꯩꯈꯣꯏ ꯅꯣꯏꯅ ꯅ ꯍꯋꯥꯏ ꯂꯣꯏꯅꯔꯛꯈꯤꯕꯒꯤ ꯅꯤꯡꯁꯤꯡꯕ ꯃꯌꯥꯝꯗꯣ ꯅꯤꯡꯁꯤꯡꯕꯒꯤ ꯈꯨꯗꯝ ꯃꯌꯥꯝꯗꯣ ꯅꯤꯡꯁꯤꯡꯉꯒ ꯂꯩꯔꯤꯅꯤ ꯑꯃꯨꯛꯁꯨ ꯍꯣꯏ ꯑꯩꯈꯣꯏ ꯃꯌꯥꯝ ꯄꯨꯜꯂꯞꯅ ꯉꯩꯅ ꯄꯨꯜꯂꯒ ꯅꯣꯡꯃꯤꯟꯅꯈꯤꯕꯅꯤ ꯗꯣ ꯅꯤꯡꯁꯤꯡꯉꯒꯗꯤ ꯌꯥꯝꯅ ꯅꯣꯡꯅꯤꯡꯉꯦ ꯑꯗꯣ ꯅꯨꯡꯅꯤꯡꯕ ꯈꯛꯇ ꯅꯠꯇꯦꯗꯥ ꯅꯤꯡꯁꯤꯡꯉꯨꯕ ꯃꯇꯝꯗ ꯀꯛꯅꯤꯡꯕꯁꯨ ꯌꯥꯝꯅ ꯌꯥꯎꯔꯤꯄꯣꯠꯅꯤ ꯏꯊꯟꯇ ꯌꯥꯝꯅ ꯀꯩ ꯍꯥꯏꯗꯣꯏꯅꯣ ꯈꯪꯗꯦ ꯌꯥꯝ ꯐꯥꯎꯋꯦ ꯅꯨꯡꯗꯤ ꯌꯥꯝꯅ ꯅꯨꯡꯉꯥꯏꯕꯗꯤ ꯅꯠꯇꯦ ꯅꯨ ꯑꯁ ꯑꯩꯗꯣ ꯈꯪꯗ꯭ꯔꯦ ꯅꯨꯡꯉꯥꯏꯔꯤ ꯍꯥꯏꯗꯣꯏꯔꯥ ꯅꯨꯡꯉꯥꯏ ꯗꯤ ꯍꯥꯏꯗꯣꯏꯔꯥ ꯇꯧꯐꯝꯁꯨ ꯈꯪꯗ꯭ꯔꯦ ꯆꯍꯤꯁꯨ ꯌꯥꯝ ꯈꯜꯂꯛꯄꯒꯤꯀꯣ ꯍꯥꯏꯗꯤ ꯇꯨꯡꯗꯅ ꯀꯔꯤ ꯉꯁꯤꯒꯤꯅ ꯀꯔꯤ ꯍꯌꯦꯡꯒꯤꯅ ꯀꯔꯤ ꯑꯗꯨ ꯑꯗꯥ ꯁꯨꯃꯥꯏꯅ ꯇꯧꯕꯁꯨ ꯌꯥꯝꯅ ꯈꯜꯂꯦ ꯁꯨꯃꯥꯏꯅ ꯈꯜꯂꯛꯄ ꯈꯨꯗꯤꯡꯒꯤꯅꯦ ꯅꯣꯏ ꯃꯌꯥꯝꯗꯣ ꯅꯤꯡꯁꯤꯡꯕꯗꯣ ꯌꯥꯝꯅ ꯍꯦꯜꯂꯛꯄꯒꯤ ꯃꯑꯣꯡꯗ ꯇꯧꯋꯦꯕ ꯑꯗꯨꯅ ꯐꯥꯎꯗꯤ ꯐꯥꯎꯅꯕꯖꯥꯠꯅꯤꯀꯣ ꯍꯥꯏꯕꯗꯤ ꯅꯪꯅ ꯅꯤꯡꯁꯤꯡꯉꯕꯒ ꯑꯩꯅ ꯅꯤꯡꯁꯤꯡꯉꯝꯕꯒ ꯃꯇꯝꯁꯦ ꯃꯥꯟꯅꯩꯑꯦꯕ ꯑꯗꯨꯗ ꯋꯥꯔꯤ ꯁꯥꯕ ꯍꯧꯔꯛꯄꯗ ꯑꯩ ꯍꯥꯟꯈꯤꯕ ꯕꯩ ꯋꯥꯔꯤꯅꯦ ꯅꯠꯇ꯭ꯔꯥ
ꯃꯥꯅꯦ ꯅꯪꯅ ꯑꯩꯅ ꯇꯧꯒꯦ ꯈꯜꯂꯤꯀꯥꯟꯗ ꯅꯪꯅ ꯇꯧꯁꯤꯜꯂꯛꯄꯅ ꯍꯥꯟꯖꯤꯟꯈꯤꯕꯒꯤꯅꯤ ꯋꯥꯔꯤꯁꯦ ꯑꯗꯣ ꯅꯪꯕꯨ ꯍꯧꯖꯤꯛ ꯀꯔꯤ ꯀꯔꯤ ꯍꯣꯠꯅꯔꯤꯒꯦ ꯌꯨꯝ ꯄꯥꯟꯕꯒꯤ ꯈꯣꯠꯄꯒꯤ ꯋꯥꯐꯝꯗꯤ ꯂꯩꯔꯕ꯭ꯔꯥ ꯑꯗꯨ ꯇꯧ ꯗꯨꯖꯤꯛꯀꯥꯟꯗ ꯑꯩꯈꯣꯏ ꯍꯥꯟꯅ ꯑꯥꯗ ꯇꯝꯃꯤꯟꯅꯔꯛꯄ ꯂꯩꯃꯤꯟꯅꯔꯛꯄ ꯃꯌꯥꯝꯗꯣ ꯑꯝꯇꯪꯗꯤ ꯄꯨꯟꯁꯤꯟꯗꯅ ꯅꯣꯡꯃꯇꯁꯨ ꯀꯣꯏꯊꯣꯛꯄ ꯆꯠꯊꯣꯛꯄ ꯌꯥꯏꯅ
ꯎꯝ ꯑꯩꯁꯦ ꯍꯧꯖꯤꯛꯁꯦ ꯀꯩꯁꯨ ꯊꯣꯏꯗꯣꯛꯄ ꯍꯣꯠꯅꯗꯦꯗ ꯑꯩꯅ ꯇꯝꯅꯤꯡꯕ ꯂꯥꯏꯔꯤꯛ ꯂꯥꯏꯔꯤꯛ ꯇꯝꯕꯗ ꯈꯤꯇꯪꯗꯤ ꯑꯩꯗꯣ ꯇꯝꯃꯦ ꯑꯗꯣ ꯑꯗꯨꯃꯛꯅ ꯑꯩꯒꯤ ꯑꯄꯥꯝꯕꯗꯣ ꯌꯧꯗꯕꯗꯤ ꯅꯠꯇꯦꯗ ꯌꯧꯕꯗꯤ ꯅꯠꯇꯦ ꯑꯗꯣ ꯋꯥꯈꯜꯁꯦ ꯍꯧꯖꯤꯛꯀꯥꯟꯁꯦ ꯑꯁ ꯑꯩꯗꯣ ꯂꯣꯏꯁꯤꯜꯂꯛꯇꯣꯔꯔꯕꯒꯤꯀꯣ ꯍꯥꯏꯗꯤ ꯀꯩꯅꯣ ꯇꯧ ꯀꯣꯏꯗ꯭ꯔꯥ ꯃꯈꯥꯁꯦ ꯇꯧꯈꯤꯁꯤꯔꯥ ꯍꯥꯏꯗꯤ ꯆꯠꯈꯤꯁꯤꯔꯥ ꯆꯠꯂꯣꯏꯁꯤꯔꯥ ꯁꯤꯒꯨꯝꯕꯒꯤꯁꯨ ꯇꯨꯡꯒꯤꯁꯨ ꯌꯥꯝꯅ ꯑꯩꯗꯣ ꯆꯃꯝꯅꯕꯁꯨ ꯌꯥꯝꯅ ꯂꯩꯌꯦ ꯑꯗꯒꯤ ꯑꯁ ꯌꯨꯝ ꯀꯩ ꯄꯥꯟꯕꯒꯤ ꯋꯥꯔꯤꯗꯤ ꯌꯥꯝꯅ ꯂꯥꯞꯅ ꯊꯝꯈ꯭ꯔꯦꯗ ꯍꯥꯏꯕꯗꯤ ꯑꯗꯨꯒꯨꯝꯕꯒꯤ ꯑꯁꯥꯗꯣ ꯌꯨꯝꯒꯤ ꯑꯗꯒꯤꯗꯤ ꯑꯩ ꯏꯁꯥꯒꯤ ꯃꯌꯥꯝꯁꯦ ꯈꯜꯂꯤꯉꯩꯗ ꯈꯜꯂꯨꯕ ꯁꯪꯗꯦ ꯍꯥꯏꯇꯥꯔꯦ ꯈꯟꯁꯨ ꯈꯟꯅꯤꯡꯗ꯭ꯔꯤꯕ ꯑꯗꯨꯝꯕ ꯋꯥꯈꯜꯂꯣꯟꯗꯣ ꯅꯪꯅ ꯅꯣꯡꯃ ꯄꯨꯟꯕ ꯍꯥꯏꯗꯣ ꯌꯥꯕꯖꯥꯠꯅꯤ ꯑꯩꯁꯦ ꯈꯜꯂꯝꯃꯤꯅꯤ ꯑꯩꯈꯣꯏ ꯉꯥꯟꯋꯥꯏ ꯄꯨꯜꯂꯛꯈꯤꯕ ꯃꯌꯥꯝꯗꯣ ꯄꯨꯜꯂꯒ ꯃꯐꯝ ꯐꯖꯕ ꯍꯥꯏꯗꯤ ꯌꯥꯝꯅ ꯆꯔꯥꯡ ꯆꯔꯥꯡꯕ ꯃꯐꯝ ꯅꯠꯇꯕ ꯑꯃꯗ ꯆꯪꯉꯒ ꯌꯥꯝꯅ ꯏꯪꯅ ꯇꯞꯅ ꯑꯩꯈꯣꯏ ꯃꯁꯦꯟꯗꯣ ꯄꯨꯜꯂꯒ ꯍꯔꯥꯎ ꯍꯔꯥꯎ ꯂꯩꯃꯤꯟꯅꯈꯤꯁꯦꯅ ꯑꯩꯗꯤ ꯅꯣꯡꯃꯇ ꯑꯣꯏꯁꯨ ꯀꯣꯏꯊꯣꯛꯑꯒꯅꯤ ꯅꯨꯡꯉꯥꯏꯕꯗꯣ ꯑꯗꯨꯒꯤ ꯈꯜꯂꯒ ꯅꯪꯁꯦ ꯍꯥꯏꯒꯦ ꯍꯥꯏꯗꯅ ꯂꯩꯔꯝꯂꯤꯕꯅꯤ ꯌꯥꯎ
ꯌꯥꯏꯌꯦ ꯑꯩꯈꯣꯏꯅꯤ ꯈꯛ ꯇ ꯅꯠꯇꯅ ꯑꯇꯩ ꯂꯩꯃꯤꯟꯅꯔꯛꯄ ꯃꯌꯥꯝꯗꯨꯃꯗꯨꯁꯨ ꯄꯥꯎ ꯐꯥꯎꯅꯔꯁꯦ ꯑꯗꯨꯒ ꯅꯣꯡꯃ ꯃꯇꯥꯡ ꯆꯥꯕ ꯑꯃ ꯍꯥꯏꯗꯤ ꯃꯈꯣꯏꯒꯤꯁꯨ ꯑ ꯀꯩꯅꯣ ꯇꯧꯕ ꯇꯥꯟꯖꯥ ꯑꯃ ꯌꯦꯡꯉꯒ ꯅꯨꯃꯤꯠ ꯑꯃ ꯌꯦꯡꯉꯒ ꯁꯪꯕ ꯅꯨꯃꯤꯠ ꯑꯃ ꯌꯦꯡꯉꯒ ꯄꯨꯟꯅ ꯄꯨꯟꯅꯕ ꯉꯥꯡꯅꯔꯁꯦ ꯑꯗꯨꯗꯤ ꯑꯗꯨꯒ ꯑꯃꯅ ꯅꯪꯅ ꯀꯩꯅꯣ ꯂꯥꯏꯔꯤꯛ ꯇꯝꯕꯒꯤ ꯃꯇꯥꯡ ꯍꯥꯏꯕꯗꯣ ꯅꯪꯅ ꯄꯥꯝꯃꯒꯗꯤ ꯑꯗꯨꯝ ꯇꯝꯊꯧꯗ ꯀꯥꯏꯗꯦꯗ ꯅꯪꯅ ꯇꯧꯅꯤꯡꯕꯗꯣ ꯑꯗꯨꯝ ꯇꯧ ꯅꯪꯒꯤ ꯄꯨꯟꯁꯤꯗ ꯅꯪꯅ ꯑꯄꯥꯝꯕꯗꯣ ꯑꯗꯨꯝ ꯇꯧ
ꯍꯣꯏ ꯈꯜꯂꯝꯃꯤꯕꯅꯦ ꯀꯔꯝꯕ ꯂꯝꯕꯤꯅ ꯐꯒꯗꯣꯏꯅꯣꯗꯣ ꯑꯩꯁꯨ ꯑꯗꯣ ꯈꯪꯗꯦꯅꯦ ꯁꯨꯃꯥꯏꯅ ꯂꯣꯏꯔꯝꯗꯥꯏꯁꯤ ꯋꯥꯈꯜꯁꯦ ꯌꯥꯝꯅ ꯆꯃꯝꯅꯕꯗꯧꯅ ꯇꯧꯋꯦ ꯑꯩꯗꯣ ꯀꯔꯤ ꯀꯔꯤ ꯇꯧꯁꯤꯒꯦꯗꯣ ꯍꯥꯏꯕꯗꯤ ꯈꯪꯗꯦ ꯈꯟꯗꯤ ꯈꯟꯈꯤꯗꯦ ꯃꯇꯝ ꯈꯔ ꯑꯗꯣ ꯀꯩꯗꯧꯗꯣꯏꯅꯣꯗꯤ ꯑꯥ ꯈꯪꯗ꯭ꯔꯤ ꯑꯗꯨꯒ ꯆꯠꯄ ꯍꯥꯏꯕꯗꯣ ꯑꯩꯈꯣꯏꯅ ꯀꯣꯏꯕ ꯄꯨꯟꯁꯦ ꯍꯥꯏ ꯇꯔꯒꯗꯤ ꯃꯐꯝꯗꯣ ꯌꯥꯝꯅ ꯂꯥꯡꯕ ꯃꯐꯝꯗꯤ ꯑꯣꯏꯍꯟꯅꯤꯡꯗ꯭ꯔꯦ ꯍꯥꯏꯕꯗꯤ ꯍꯧꯖꯤꯛꯇꯣ ꯋꯥꯈꯜ ꯆꯔꯥꯡꯅꯕꯒ ꯌꯥꯝꯅ ꯂꯥꯡꯕ ꯃꯐꯝꯗ ꯇꯧꯕꯗꯣ꯫ ꯑ ꯅꯣꯨꯉꯥꯏꯒꯗ ꯇꯕ ꯃꯥꯟꯗꯦ ꯍꯥꯏꯗꯤ ꯌꯥꯝꯅ ꯄꯣꯊꯥꯅꯤꯡꯉꯤ ꯋꯥꯈꯜꯁꯦ ꯑꯗꯨꯅ ꯈꯤꯇꯪ ꯍꯩ ꯂꯩ ꯃꯐꯝ ꯃꯔꯥꯡ ꯀꯥꯏꯅ ꯍꯧꯕ ꯌꯥꯝꯅ ꯆꯤꯛꯄ ꯃꯤ ꯌꯥꯝꯅ ꯇꯤꯟꯗꯕ ꯈꯤꯇꯪ ꯂꯧꯕꯨꯛ ꯂꯝ ꯍꯥꯡꯉꯣꯏ ꯇꯧꯕ ꯑꯗꯨꯒꯨꯝꯕ ꯎ ꯃꯈꯣꯟ ꯃꯋꯥ ꯇꯥꯗꯕ ꯃꯐꯝ ꯑꯃꯗ꯫ ꯗ ꯄꯨꯟꯅꯕ ꯀꯅꯥ ꯀꯅꯥꯅꯣ ꯋꯥꯔꯤ ꯁꯥꯟꯅꯔꯒ ꯑꯩꯅ ꯇꯧꯔꯛꯏ ꯁꯨꯃꯥꯏꯅ ꯇꯧꯔꯒ ꯁꯥꯟꯅꯅꯕ ꯇꯧꯁꯤ꯫
ꯇꯧꯁꯦ ꯇꯧꯁꯦ ꯌꯥꯏꯌꯦ ꯅꯣꯡꯃ ꯌꯥꯝꯅ ꯑꯊꯨꯕꯤꯗ ꯑꯗꯨꯃ ꯁꯤꯟꯅꯕ ꯇꯧꯔꯁꯦ ꯅꯁꯛ ꯅꯁꯥꯁꯨ ꯎꯗꯕ ꯀꯨꯏꯔꯦ ꯅꯈꯣꯏꯒꯤ ꯅꯋꯥ ꯅꯄꯥꯎꯁꯨ ꯇꯥꯗꯕ ꯀꯨꯏꯔꯦ ꯅꯪꯇ ꯅꯠꯇꯅ ꯑꯇꯩꯗꯨꯅ ꯀꯔꯝ ꯀꯔꯝ ꯇꯧꯔꯤ ꯈꯪꯗꯦ ꯅꯪꯁꯨ ꯑꯗꯨꯝ ꯐꯖꯅ ꯂꯩꯌꯣ ꯅꯪꯒꯤ ꯍꯩ ꯇꯧꯕꯗꯣ ꯑꯗꯨꯝ ꯇꯧꯋꯣ ꯑꯗꯨꯒ ꯅꯪꯅ ꯆꯔꯥꯡꯅꯕ ꯋꯥꯈꯜ ꯈꯟꯈꯤꯒꯦ ꯍꯥꯏꯕꯗꯣ ꯅꯪꯒꯤ ꯃꯇꯝ ꯂꯧꯅꯤꯡꯕ ꯆꯥꯡꯗꯣ ꯂꯧꯋ ꯀꯥꯏꯗꯦ ꯅꯪꯒꯤ ꯅꯪꯒꯤ ꯑꯐꯕꯇꯕꯨ ꯑꯣꯏꯅꯦ ꯍꯥꯏꯔꯗꯤ ꯅꯪꯅ ꯂꯧꯅꯤꯡꯕ ꯆꯥꯡ ꯃꯇꯝꯗꯨꯐꯥꯎ ꯂꯧꯋꯣ ꯑꯗꯨꯒ ꯑꯃꯅ ꯃꯤꯒꯤ ꯃꯋꯥ ꯇꯥꯔꯒ ꯅꯪꯒꯤ ꯄꯨꯟꯁꯤꯗ ꯅꯪꯅ ꯄꯥꯝꯗꯕ ꯊꯕꯛꯇꯤ ꯇꯒꯅꯨ ꯅꯪꯒꯤ ꯑꯄꯥꯝꯕꯗ ꯑꯗꯨꯝ ꯆꯠꯂꯣ ꯅꯪꯅ ꯑꯆꯤꯛꯄ ꯄꯥꯝꯃꯦ ꯍꯥꯏꯔꯒꯅ ꯀꯔꯣꯝꯗ ꯇꯧꯁꯤꯒꯦ ꯅꯪꯒꯤ ꯑꯦꯅꯤ ꯁꯖꯦꯁꯟ ꯃꯐꯝ ꯂꯩꯒꯗ꯭ꯔꯥ
ꯍꯣꯏ ꯑꯩꯅ ꯍꯥꯏꯅꯤꯡꯕ ꯍꯥꯏꯔꯗꯤꯅꯦ ꯑꯆꯤꯛꯄ ꯃꯐꯝ ꯍꯥꯏꯕꯁꯤꯗ ꯁꯤꯗꯒꯤ ꯈꯤꯇꯪ ꯆꯠꯂꯒꯗꯤ ꯑꯃ ꯂꯩꯌꯦ ꯑꯗꯨꯗꯅꯦ ꯑꯩꯅ ꯌꯥꯝꯅ ꯀꯤꯕꯁꯤꯅ ꯃꯐꯝꯗꯨ ꯄꯨꯟꯕ ꯑꯩꯅ ꯄꯥꯝꯕ ꯁꯥꯟꯇꯤ ꯐꯪꯕ ꯃꯐꯝꯗꯨꯗꯤ ꯑꯣꯏꯔꯕꯅꯦ ꯑꯗꯨꯗꯅꯦ ꯍꯧꯖꯤꯛ ꯒꯤ ꯂꯝꯕꯤꯗꯣ ꯑꯗꯨꯒꯤ ꯆꯪꯐꯝꯁꯤꯗ ꯂꯝꯕꯤ ꯍꯥꯏꯖꯤꯟꯐꯝꯁꯦ ꯁꯤꯗ ꯈꯔ ꯈꯨꯗꯣꯡ ꯊꯤꯅꯤꯡꯉꯥꯏ ꯑꯣꯏꯌꯦ ꯍꯥꯏꯕꯗꯤ ꯑꯩꯈꯣꯏꯒꯤ ꯁꯨꯝ ꯒꯥꯔꯤꯒꯨꯝꯕꯗ ꯆꯠꯄ ꯀꯥꯟꯗꯅꯦ ꯀꯩ ꯍꯥꯏꯅꯤ ꯈꯨꯗꯣꯡꯊꯤꯕ ꯊꯣꯛꯀꯟꯕ ꯖꯒꯥ ꯑꯣꯏꯕ ꯍꯥꯏꯕꯗꯤ ꯈꯤꯇꯪ ꯈꯤꯇꯪ ꯉꯝꯃꯦ ꯂꯝꯕꯤꯗꯣ ꯑꯗꯨꯒꯤ ꯑꯩꯅꯅꯦ ꯑꯩꯈꯣꯏꯗꯤ ꯅꯨꯄꯤ ꯉꯥꯛꯇꯁꯨ ꯑꯣꯏꯕꯅꯤꯅ ꯒꯥꯔꯤꯗꯣ ꯃꯆꯥ ꯃꯈꯣꯡ ꯑꯅꯤ ꯄꯥꯟꯕꯗꯒꯤ ꯍꯦꯟꯅ ꯊꯧꯕ ꯉꯝꯗꯕ ꯀꯥꯡꯕꯨ ꯑꯣꯏꯕꯅꯤꯅꯅꯦ ꯑꯩꯅꯗꯤ ꯆꯤꯡꯅꯔꯤꯕ ꯍꯧꯖꯤꯛꯇꯣ ꯒꯥꯔꯤ ꯃꯆꯥ ꯃꯈꯣꯡ ꯑꯅꯤ ꯄꯥꯟꯕ ꯊꯧꯕꯁꯦ ꯈꯔ ꯊꯤꯡꯉꯦꯕ ꯍꯧꯖꯤꯛꯀ ꯖꯒꯥꯗ ꯊꯤꯡꯉꯦ ꯍꯥꯏꯕꯗꯤꯅꯦ ꯗꯥꯏꯔꯦꯛ ꯊꯤꯡꯕ ꯅꯠꯇꯦ ꯈꯨꯗꯣꯡ ꯆꯤꯅꯤꯡꯉꯥꯏ ꯑꯣꯏꯕ ꯖꯒꯥꯅꯤꯅ ꯂꯥꯎꯊꯣꯛꯑꯒ ꯊꯝꯕ ꯖꯒꯥꯅꯦ ꯑꯗꯨꯗ ꯉꯍꯥꯟ ꯈꯛꯇꯅꯦ ꯅꯨꯄꯤ ꯃꯆꯥ ꯑꯍꯨꯝꯅꯦ ꯃꯣꯏꯗꯣ ꯃꯥꯏꯌꯣꯟꯆꯥꯗ ꯆꯠꯂꯨꯕ ꯊꯧꯑꯣꯏꯗꯕꯒꯤ ꯑꯗꯨꯗꯒꯤꯅꯦ ꯅꯨꯄꯤ ꯃꯆꯥ ꯑꯃꯗꯤ ꯂꯩ ꯈꯤꯗ꯭ꯔꯦ ꯑꯃꯅ ꯁꯣꯛꯑꯦ ꯑꯃꯅ ꯋꯥꯈꯜ ꯇꯥꯗꯕꯤ ꯂꯩꯔꯦ ꯑꯃꯗꯨꯁꯨ ꯃꯤꯠꯇ ꯌꯥꯝꯅ ꯊꯤꯅ ꯁꯣꯛꯄꯒꯤ ꯄꯥꯎ ꯑꯃ ꯂꯩꯌꯦ ꯑꯩꯗꯣ ꯑꯗꯨꯝꯕꯗꯣ ꯊꯣꯛꯀꯗ꯭ꯔꯅ ꯆꯤꯡꯗꯦ ꯆꯤꯡꯅꯔꯤꯕ ꯃꯐꯝꯁꯦ ꯑꯗꯣ ꯅꯪ ꯑꯩꯅ ꯈꯟꯅꯕꯁꯦ ꯁꯤꯅꯒꯤꯅꯦ ꯃꯄꯨꯡ ꯐꯥꯒꯗꯕ ꯃꯥꯟꯗ꯭ꯔꯦ ꯑꯩꯈꯣꯏꯒꯤ ꯂꯩꯔꯤꯕ ꯂꯥꯛꯀꯗꯧꯔꯤꯕ ꯃꯌꯥꯝꯗꯣ ꯑꯗꯨꯗꯣ ꯈꯔ ꯄꯨꯜꯂꯞ ꯄꯨꯜꯂꯒ ꯈꯟꯅꯗ꯭ꯔꯗꯤ ꯌꯥꯔꯔꯣꯏ ꯍꯥꯏꯕꯗꯤ ꯃꯐꯝꯗꯣ ꯅꯨꯡꯉꯥꯏꯔꯦ ꯍꯥꯏꯗꯨꯅꯁꯨ ꯂꯝꯕꯤ ꯂꯝꯗꯥꯡꯗꯣ ꯅꯥꯇꯩ ꯆꯥꯗ꯭ꯔꯒꯗꯤ ꯈꯨꯗꯣꯡ ꯊꯤꯔꯗꯤ ꯅꯪꯉꯩ ꯈꯛꯇꯅꯤꯗꯣ ꯃꯥꯡꯖꯗꯣꯏꯁꯦ ꯅꯪꯉꯩ ꯃꯥꯡꯕꯗ ꯅꯠꯇ ꯑꯗꯨꯅ ꯏꯃꯨꯡ ꯃꯅꯨꯡꯗꯣ ꯄꯨꯜꯂꯝ ꯃꯥꯡꯒꯗꯣꯏ ꯅꯠꯇ꯭ꯔꯥ ꯍꯧꯖꯤꯛ ꯅꯨꯄꯤ ꯃꯆꯥ ꯂꯩꯈꯤꯗꯕꯗꯨꯒꯤ ꯏꯃꯨꯡꯗꯣ ꯀꯩ ꯑꯣꯏꯔꯝꯒꯅꯤ ꯃꯃꯥ ꯃꯄꯥꯗꯣ ꯍꯔꯥꯎ ꯍꯔꯥꯎ ꯃꯈꯣꯏꯁꯨ ꯃꯇꯝ ꯀꯨꯏꯅ ꯄꯨꯜꯂꯨꯗ꯭ꯔꯕ ꯃꯇꯨꯡꯗ ꯄꯨꯟꯕꯒꯤꯅꯦ ꯊꯧꯗꯣꯛ ꯑꯃ ꯄꯥꯡꯊꯣꯛꯄ ꯃꯥꯜꯂꯦ ꯍꯧꯖꯤꯛꯀꯤ ꯃꯐꯝꯗꯨꯗ ꯑꯗꯨꯗꯒꯤ ꯆꯥꯛ ꯏꯁꯤꯡ ꯆꯥꯕ ꯊꯛꯄ ꯈꯔ ꯇꯧꯕ ꯂꯣꯏꯔꯒ ꯍꯜꯂꯛꯄꯗ ꯂꯩꯒꯗꯕꯅꯤ ꯍꯥꯏꯌꯦ ꯑꯗꯨꯃꯥꯏꯅ ꯍꯔꯥꯎ ꯍꯔꯥꯎ ꯂꯥꯛꯑꯒ ꯕꯗꯣ ꯀꯌꯥꯝ ꯅꯨꯡꯉꯥꯏꯔꯝꯃꯣꯏ ꯃꯈꯣꯏꯒꯤ ꯃꯃꯥ ꯃꯄꯥꯗꯣ ꯃꯈꯣꯏ ꯄꯨꯜꯂꯤꯕ ꯀꯥꯡꯕꯨꯗꯨꯁꯨ ꯨ ꯅꯨꯡꯉꯥꯏꯔꯝꯃꯣꯏ ꯑꯗꯨꯅ ꯃꯐꯝ ꯑꯃꯒꯤ ꯁꯤꯟꯕ ꯗꯔꯀꯥꯔ ꯑꯣꯏꯗ꯭ꯔꯥ ꯐꯖꯅ ꯅꯪ ꯑꯩꯒꯤ ꯑꯄꯥꯝꯕ ꯅꯠꯇꯕ ꯈꯔ ꯈꯟꯅꯔꯒ ꯑꯩꯗꯤ ꯃꯐꯝꯗꯣ ꯍꯧꯖꯤꯛ ꯋꯥꯈꯜꯁꯦ ꯊꯣꯛꯇ꯭ꯔꯦꯕ
ꯑꯁ ꯅꯪꯒꯤ ꯄꯥꯎꯁꯦ ꯇꯥꯕꯗ ꯌꯥꯝ ꯅꯨꯡꯉꯥꯏꯇꯦꯌꯦ ꯑꯩꯁꯨ ꯅꯍꯥꯟ ꯍꯥꯏꯐꯦꯠꯄꯨꯗꯤ ꯊꯦꯡꯅꯔꯝꯃꯦ ꯑꯗꯣ ꯀꯌꯥ ꯊꯣꯏꯅꯗꯤ ꯌꯦꯡꯁꯜꯂꯨꯗ꯭ꯔꯦ ꯑꯗꯨꯒ ꯅꯪꯅ ꯍꯥꯏꯔꯤꯕ ꯄꯨꯟꯕ ꯍꯥꯏꯁꯤꯁꯨ ꯑꯩꯈꯣꯏꯅꯤ ꯈꯛꯇꯅ ꯂꯦꯞꯅꯕꯗꯤ ꯌꯥꯕ ꯅꯠꯇꯦ ꯑꯩꯈꯣꯏꯒꯤꯁꯨ ꯁꯪꯕ ꯃꯇꯝ ꯍꯥꯏꯕ ꯑꯃꯁꯨ ꯂꯩ ꯅꯣꯡꯃ ꯐꯖꯅ ꯋꯥꯔꯤ ꯋꯥꯇꯥꯏ ꯁꯥꯟꯅꯔꯒ ꯈꯟꯅꯔꯁꯦ ꯄꯨꯟꯅ ꯑꯗꯨꯗꯨꯒ ꯃꯐꯝꯗꯨꯁꯨ ꯃꯣꯏ ꯃꯣꯏ ꯑꯩꯈꯣꯏꯅ ꯄꯨꯟꯅ ꯅꯨꯡꯉꯥꯏꯃꯤꯟꯅꯒꯗꯕ ꯃꯐꯝ ꯑꯃ ꯌꯦꯡꯉꯒ ꯈꯟꯅꯔꯤꯁꯦ ꯅꯪꯁꯨ ꯅꯪꯁꯨ ꯅꯪꯒꯤ ꯑꯄꯥꯝꯕ ꯃꯐꯝ ꯑꯇꯩ ꯑꯗꯨꯗꯩ ꯍꯦꯟꯅ ꯑꯄꯥꯝꯕ ꯃꯐꯝ ꯂꯩꯔꯗꯤ ꯑꯗꯨꯝ ꯁꯖꯦꯁ ꯇꯧꯔꯛꯑꯣ ꯑꯩꯁꯨ ꯑꯩꯒꯤ ꯂꯩꯖꯕ ꯈꯪꯖꯕ ꯃꯐꯝ ꯂꯩꯔꯗꯤ ꯑꯗꯨꯝꯖ ꯁꯦꯁ ꯇꯧꯔꯛꯀꯦ ꯑꯗꯨꯒ ꯑꯗꯨꯒ ꯃꯣꯏꯅꯁꯨ ꯃꯣꯏꯒꯤ ꯑꯄꯥꯝꯕ ꯂꯩꯔꯗꯤ ꯃꯣꯏꯁꯨ ꯑꯗꯨꯝ ꯍꯥꯏꯔꯛꯁꯅꯨ ꯑꯩꯈꯣꯏ ꯑꯗꯨꯝ ꯌꯦꯡꯉꯒ ꯑꯗꯨꯝ ꯀꯔꯝꯕꯅ ꯐꯒꯅꯤ ꯍꯥꯏꯕ ꯖꯒꯥꯗꯨ ꯌꯦꯡꯉꯀꯥꯟꯗ ꯈꯟꯅꯔꯁꯦ ꯍꯣꯏ ꯑꯩꯁꯨ ꯀꯌꯥ ꯂꯥꯡ ꯈꯣꯠꯄ ꯇꯧꯕ ꯃꯐꯝꯗꯨꯗꯤ ꯄꯥꯝꯗꯦ ꯈꯔ ꯏꯪꯅ ꯆꯤꯛꯅ ꯑꯩꯈꯣꯏ ꯈꯛꯇꯪ ꯁꯥꯟꯇꯤ ꯑꯣꯏꯅ ꯅꯣꯡꯃꯗꯨꯒꯤꯗꯤ ꯐꯖꯅ ꯏꯟꯖꯣꯏ ꯅꯨꯡꯉꯥꯏꯅꯤꯡꯉꯦ ꯑꯗꯨꯗꯨꯅ ꯅꯪꯁꯨ ꯈꯔ ꯊꯤꯔꯛꯑꯣ ꯑꯩꯁꯨ ꯊꯤꯔꯛꯑꯒꯦ ꯑꯗꯨꯗꯤ ꯊꯝꯃꯒꯦ ꯃꯊꯪ ꯗ ꯑꯃꯨꯛ ꯄꯨꯟꯅ ꯄꯥꯎ ꯐꯥꯎꯅꯔꯁꯤꯦ
ꯍꯣꯏ ꯅꯪꯁꯨ ꯐꯖꯅ ꯂꯩꯔꯣ ꯑꯩꯁꯨ ꯍꯧꯖꯤꯛꯅꯦ ꯋꯥꯈꯜꯁꯦ ꯌꯥꯝꯅ ꯂꯥꯡꯉ ꯑꯗꯨꯒꯤꯅꯦ ꯀꯔꯤ ꯀꯔꯤ ꯇꯧꯔꯒ ꯏꯪꯍꯟꯁꯤꯒꯦ ꯍꯥꯏꯕꯗꯣ ꯐꯖꯅ ꯌꯦꯡꯈꯤꯒꯦ ꯅꯪꯁꯨꯅꯦ ꯅꯪꯒꯤ ꯀꯔꯤ ꯀꯔꯤ ꯍꯥꯏꯕꯗꯣ ꯐꯖꯅ ꯌꯦꯡꯉꯒ ꯄꯣꯊꯥꯅꯕ ꯇꯧꯔꯣ ꯑꯗꯨꯗꯤ ꯀꯔꯤ ꯅꯨꯃꯤꯠꯇꯅꯣꯃ ꯍꯥꯏꯔꯒ ꯑꯩꯈꯣꯏ ꯄꯨꯂꯞ ꯄꯥꯎ ꯐꯥꯎꯅꯅꯕ ꯇꯧꯔꯁꯤꯀꯣ ꯊꯝꯃꯒꯦ
ꯍꯣꯏ ꯑꯩꯈꯣꯏ ꯄꯨꯟꯅ ꯄꯥꯎ ꯐꯥꯎꯅꯔꯒ ꯋꯥꯔꯤꯁꯦ ꯂꯦꯞꯄꯁꯦ ꯑꯩꯒꯤꯁꯨ ꯑꯁꯪꯕꯗꯣ ꯑꯁꯪꯕ ꯅꯨꯃꯤꯠꯇꯣ ꯍꯥꯏꯔꯛꯑꯒꯦ ꯊꯝꯃꯒꯗꯤ ꯊꯝꯃꯒꯦ